ꯍꯣ ꯖꯦꯟꯖꯤꯜ ꯆꯕꯔꯣ
ꯇꯥꯏ ꯉꯥꯏꯑꯣ ꯑꯝꯇꯥ
ꯉꯥꯏꯔꯣꯏ ꯉꯏꯔꯣꯏ ꯉꯥꯏꯕꯥ ꯌꯥꯔꯣꯏ ꯍꯧꯖꯤꯛ ꯉꯥꯏꯕꯒꯥ ꯆꯠꯅꯗꯦ ꯅꯪꯕꯨ ꯆꯤꯡꯃꯩꯔꯣꯡꯗ ꯂꯩꯔꯕꯣ ꯆꯤꯡꯃꯩꯔꯣꯡꯗ ꯂꯩꯇꯦ
ꯃꯥ ꯃꯤ ꯀꯌꯥ ꯁꯨꯔꯒꯦ
ꯗꯥꯏꯅꯥꯂꯨ ꯂꯩ
ꯃꯤ ꯀꯌꯥ ꯁꯨꯔꯥꯒꯦꯕꯥ ꯃꯥ
ꯃꯥꯔꯣ ꯃꯥꯁꯨ ꯃꯤ ꯑꯃꯈꯛꯇꯪ ꯋꯥꯠꯂꯦ ꯅꯪ ꯋꯥꯠꯂꯦ ꯍꯥꯏꯕꯔꯥ ꯀꯩꯅꯣꯝ ꯍꯥꯏꯔ ꯂꯩꯕ
ꯀꯩꯅꫭ
ꯑꯩ ꯒꯟꯒꯥꯏ ꯇꯧꯗꯔꯦ ꯍꯦ ꯂꯥꯁꯇ
ꯅ‌ꯣꯢ ꯆꯠꯂꯣꯏꯗ꯭ꯔ‌ꯣ ꯆꯠꯂ‌ꯣꯢꯗ꯭ꯔ
ꯆꯠꯂꯣꯏꯗ ꯀꯥꯏꯗꯩꯩ ꯆꯠꯇꯨꯏꯅꯣ ꯑꯩꯈꯣꯏ ꯈꯨꯟꯗꯒꯥ ꯆꯠꯅꯤꯡꯗꯦ
ꯁꯥꯑꯣꯝꯕꯨꯡ ꯍꯥꯏꯕꯅꯦ
ꯀꯩꯗꯧꯔꯨꯗꯨꯏꯅꯣ
ꯃꯅꯥꯛꯇꯅ‌ꯦ ꯀꯩꯅ‌ꯣꯅ‌ꯦ
ꯆꯥꯛ ꯆꯥꯔ ꯊꯣꯛꯇ ꯌꯥꯔꯣꯏ ꯍꯥꯏꯔꯤꯅꯦ꯫ ꯍꯣꯏ ꯆꯠꯁꯦ ꯍꯥꯏꯔꯒ ꯃꯣꯏꯒꯤ ꯈꯨꯟꯗ ꯀꯨꯝꯃꯩ ꯂꯩꯕꯅꯤꯅ ꯆꯠꯊꯣꯛꯄ ꯌꯥꯔꯣꯢ ꯍꯥꯏ꯫
ꯎꯝ ꯅꯪ ꯀꯅꯥ ꯈꯪꯅꯕ ꯂꯩꯒ‌ꯦ
ꯑꯥ
ꯅꯪ ꯀꯅꯥ ꯈꯪꯅꯕ ꯂꯩꯕ ꯍꯧꯖꯤꯛ ꯆꯠꯇꯣꯏꯅꯣꯕ꯫
ꯂꯧꯇꯦ ꯍꯥꯏꯕ ꯀꯩꯅꯣ ꯃꯣꯢ ꯃꯅꯦꯔ ꯀꯩꯅꯣ ꯂꯩ ꯍꯥꯏꯕꯅꯦ꯫
ꯎꯝ ꯂꯩꯕꯅꯦ ꯃꯅꯦ꯫
ꯑꯗꯨꯒꯤ ꯑꯩꯈꯣꯢ ꯅꯪꯖꯨ ꯆꯠ ꯍꯣꯢ ꯅꯪꯖꯨ ꯆꯠꯇꯧ ꯃꯥꯟ ꯑꯗꯨꯒꯤ ꯆꯠꯂꯗꯤ ꯆꯠꯁꯤꯔ ꯍꯥꯏꯅꯕ ꯑꯗꯣ ꯊꯣꯛꯄ ꯌꯥꯔꯣꯏ ꯍꯥꯏꯌꯦ ꯃꯣꯏ ꯂꯩꯀꯥꯏꯗ ꯇꯧꯔꯒ ꯃꯄꯥꯟ ꯊꯣꯛꯍꯜꯂꯣꯏꯌꯦ ꯃꯄꯥꯅ꯫ ꯖꯒꯣꯏ ꯁꯥꯅꯤ ꯍꯥꯏꯕꯅꯤ꯫
ꯇꯥꯗꯦ ꯇꯥꯗꯦ ꯅꯪꯪ ꯉꯥꯡꯉꯤꯗꯣ ꯇꯞꯄꯦ ꯌꯥꯝꯅ꯫
ꯍꯣꯢ ꯆꯠꯄꯗꯣ꯫
ꯎꯝ꯫
ꯑꯁ ꯂꯣꯏꯔꯕꯅꯦ ꯃꯥꯕꯨ ꯅꯨꯄꯥ ꯃꯌꯥꯝꯅ ꯉꯥꯎꯅꯕꯗꯨ ꯑꯩꯉꯣꯟꯗ ꯀꯥꯁꯦ ꯇꯥꯟꯅ ꯇꯥꯟꯅꯗꯅꯅꯦ ꯑꯩꯒꯤ ꯏꯃꯥꯟꯅꯕꯁꯤꯡ ꯂꯩꯌꯦꯕ ꯅꯅꯥꯎꯅꯨꯄꯤꯗꯣ ꯍꯥꯏꯅꯕꯤꯔꯣ ꯍꯥꯏꯅꯕꯤꯔꯣ
ꯀꯅꯥ
ꯌꯥꯝ ꯇꯞꯄꯦ ꯅꯪ ꯉꯥꯡꯉꯤꯗꯣ ꯇꯞꯄꯦ ꯇꯞꯄꯦ ꯇꯞꯄꯦ ꯅꯪ ꯉꯥꯡꯉꯤꯗꯣ ꯫ ꯁꯦꯡꯅ ꯇꯥꯗꯦ ꯑꯩ꯫
ꯇꯥꯔꯕꯣ꯫
ꯇꯥꯔꯦ ꯑꯁ ꯇꯞꯄꯦ ꯌꯥꯝꯅ ꯀꯩꯅꯣ ꯃꯈꯣꯟꯗꯣ ꯍꯥꯟꯅꯒ ꯃꯥꯟꯅꯗꯦꯅꯦ ꯑ꯭ꯌꯕꯠ ꯍꯥꯞꯇ꯭ꯔꯣ ꯑ꯭ꯌꯕꯠ꯫
ꯍꯥꯞꯄꯦ ꯍꯥꯞꯄꯦ ꯐꯨꯜꯗꯅꯦ ꯊꯝꯃꯤꯁꯦ ꯐꯨꯜꯗꯅꯦ ꯇꯥꯔꯕꯣ꯫
ꯎꯝ꯫
ꯑꯪ ꯑꯗꯨꯗꯤꯅꯦꯕ ꯑꯗꯣ ꯑꯥ ꯑꯗꯨ ꯃꯇꯝꯗꯨꯗ ꯑꯩꯉꯣꯟꯗ ꯑꯪ
ꯎꯨꯝ ꯑꯃꯨꯛ ꯇꯥꯗ꯭ꯔꯦ ꯑꯃꯨꯛ ꯇꯥꯗ꯭ꯔꯦ ꯑꯃꯨꯛ ꯇꯥꯗ꯭ꯔꯦ ꯑꯃꯨꯛ ꯑꯍꯥ-ꯑꯃꯨꯛ ꯑꯗꯨꯅꯦ-ꯑꯍ-ꯑꯍ-ꯍ-ꯑꯍ-ꯍꯦ
ꯍꯨꯝ ꯌꯥꯝ ꯇꯨꯒꯖꯩꯌꯦꯅ ꯑꯩꯉꯣꯟꯗꯅꯦ ꯍꯥꯕꯤꯌꯣ ꯍꯥꯕꯤꯌꯣꯅ ꯍꯥꯏꯔꯦ
ꯑꯥ ꯁꯋꯣꯝꯕꯨꯡ ꯑꯦ ꯁꯌꯣꯝꯕꯨꯡ ꯍꯥꯏꯌꯦ ꯆꯞ ꯀꯣꯟꯊꯧꯖꯝꯒꯤꯗꯨꯔꯣ
ꯁꯑꯣꯝꯕꯨꯡ ꯈꯨꯟꯖꯥꯎꯒꯤꯗ
ꯁꯑꯣꯝꯕꯨꯡꯗꯨꯗꯤ ꯃꯥꯕꯨꯗꯤ ꯀꯃꯥꯏꯅ ꯀꯔꯝꯀꯥꯟ ꯆꯠ
ꯏꯁ ꯑꯩꯈꯣꯏ ꯆꯠꯂꯤꯅꯤꯅꯦ ꯍꯣꯏ ꯅꯣꯒ ꯈꯪꯅꯗ꯭ꯔꯤꯉꯩꯗꯃꯃꯥꯡꯒꯤꯗꯣ-ꯃꯃꯥꯡꯒꯤꯗꯣ ꯂꯁꯤꯜꯂꯨ ꯅꯠꯇꯦ-ꯅꯠꯇꯦ ꯂꯁꯤꯜꯂꯨ ꯑꯩꯈꯣꯏ ꯆꯠꯄꯗꯨ ꯉꯍꯥꯃꯤꯔꯨꯒ ꯑꯩꯈꯣꯏ ꯃꯌꯥꯝ ꯆꯠꯈꯤꯕ ꯑꯗꯣ ꯅꯨꯡꯗꯥꯡꯗ ꯐꯣꯟ ꯄꯥꯏꯈꯠꯂꯤ ꯑꯈꯣꯏ ꯐꯠꯇꯦꯒ ꯇꯧꯕꯗꯣ ꯑꯥ- ꯑꯗꯨꯒꯤꯗꯨ
ꯀꯔꯤꯅꯣ ꯅꯠꯇꯦ-ꯅꯠꯇꯦ-ꯅꯠꯇꯦ ꯉꯥꯏꯈꯣꯅꯦ ꯅꯣꯏ ꯍꯟꯗꯛ ꯀꯤ ꯁꯑꯣꯝꯕꯨꯡ ꯆꯠꯄꯗꯣ ꯑꯦ ꯁꯑꯣꯝꯕꯨꯝ ꯍꯥꯏꯌꯦꯒꯨꯗꯨ ꯆꯠꯄꯗꯣ
ꯍꯟꯗꯛꯀꯤ ꯅꯠꯇꯦ ꯂꯥꯁ ꯌꯤꯑꯔꯒꯤ
ꯌꯦꯁ ꯂꯥꯁ ꯌꯤꯑꯔꯒꯤ ꯑꯗꯨ ꯀꯩꯅꯣ ꯀꯣꯜ ꯄꯥꯏꯈꯠꯂꯤ ꯄꯥꯏꯈꯠꯇꯦ ꯇꯧꯅꯕꯗꯣ ꯍꯥꯏꯗꯨꯅ ꯀꯩ
ꯅꯅꯥꯎ ꯅꯨꯄꯤꯒꯤ ꯀꯣꯜ ꯄꯥꯏꯈꯠꯇꯕꯒꯤ
ꯑꯣ-ꯑꯣ ꯀꯥꯎꯑ ꯑꯣ-ꯒꯌꯥꯟ ꯇꯥꯔꯦ ꯒꯌꯥꯟ ꯇꯥꯔꯦ ꯒꯌꯥꯟ ꯇꯥꯔꯦ
ꯑꯥ-ꯑꯥ ꯑꯗꯨꯒꯤꯗꯣ ꯑꯣꯏ ꯑꯗꯨꯕꯨꯗꯤ ꯆꯠꯂꯤꯅꯦꯕ ꯑꯁ ꯑꯗꯨ ꯃꯇꯝꯗꯨꯗꯗꯤ ꯂꯣꯏꯔꯕꯅꯦ ꯃꯥꯁꯦ ꯃꯤ ꯃꯌꯥꯝꯁꯦ ꯍꯥꯏꯅꯕꯤꯌꯣ-ꯍꯥꯏꯅꯕꯤꯌꯣ-ꯍꯥꯏꯅꯕꯤꯌꯣ ꯍꯥꯏꯕꯗ ꯈꯪꯕ꯭ꯔ ꯑꯩꯗꯤꯅꯦ ꯑꯩꯉꯣꯟꯗ ꯍꯥꯏꯔꯛꯄ ꯃꯌꯥꯝꯗꯣ ꯑꯩꯗꯤ ꯑꯣ-ꯑꯩꯗ ꯈꯨꯝꯃꯦꯕ ꯈꯪꯕ꯭ꯔ ꯌꯥꯏ ꯌꯥꯗꯦ ꯑꯗꯨꯒꯨꯝꯕ ꯀꯦꯝ ꯍꯥꯏꯕꯤꯗꯦꯕ ꯍꯣꯏ ꯍꯥꯏꯕꯤꯔ ꯂꯣꯏꯔꯦ ꯈꯇ ꯍꯥꯏꯅ ꯈꯨꯝꯕ ꯑꯩꯗꯤ ꯇꯟꯗꯅ ꯑꯗꯨꯒ ꯑꯥꯏ ꯑꯁ ꯑꯋꯣꯏꯒꯩ ꯈꯠꯅꯔꯤꯅꯤ
ꯑꯩꯉꯣꯟꯗꯗꯤ ꯈꯠꯅꯔꯤꯗꯣ
ꯑꯣ- ꯍꯥꯏꯔꯦ ꯍꯥꯏꯕꯗꯤ ꯈꯪꯕ
ꯍꯥ
ꯍꯥꯏꯔꯛꯑ ꯍꯥꯏꯕꯗꯤ ꯈꯪꯕ
ꯑꯧ ꯍꯣꯏ ꯍꯥꯎ ꯎꯝ ꯎꯝ ꯇꯥꯏꯌꯦ ꯇꯥꯏꯌꯦ ꯑꯩꯒꯤ